ꯍꯂꯣ ꯍꯜꯂꯣ
ꯇꯥꯄꯣ
ꯑꯣ ꯇꯥꯔꯦ ꯇꯥꯔꯦ
ꯀꯩꯗꯧꯔꯝꯃꯤꯉꯣ
ꯑꯁ ꯎꯝ ꯐꯤꯁ꯭ꯔꯤ ꯇꯛꯑꯝꯕꯅꯤꯅꯦ ꯐꯤ ꯈꯔ ꯁꯨꯔꯨꯕ
ꯊꯕ ꯌꯥꯝ ꯈꯜꯂꯤꯗ
ꯎꯝ ꯊꯕꯛ ꯌꯥꯝ ꯀꯜꯂꯦ ꯍꯧꯖꯤꯛꯀ ꯊꯕꯛ ꯇꯧꯅꯤꯡꯉꯥꯏ ꯂꯩꯇꯗꯅ ꯊꯕꯛ ꯊꯤꯕꯗ ꯋꯥꯔꯕ
ꯆꯥꯛꯀ ꯆꯥꯔꯕꯣ
ꯆꯥꯛꯇꯣ ꯆꯥꯗ꯭ꯔꯤꯌꯦ ꯑꯩꯗꯣ ꯉꯁꯤ ꯉꯁꯥꯏ ꯏꯃꯥꯟꯅꯕꯤꯈꯩ ꯊꯦꯡꯅꯔꯒ ꯑꯆꯥꯄꯣꯠ ꯃꯌꯥꯝ ꯆꯥꯥꯁꯜꯂꯛꯄꯗꯨ ꯆꯥꯅꯤꯡꯗ꯭ꯔꯤꯑꯅ ꯑꯩ ꯆꯥꯗꯕꯤ ꯂꯩ ꯍꯣꯔꯦꯟ ꯂꯥꯝꯃꯀꯥꯟꯗ ꯑꯣꯏꯅ ꯆꯥꯔꯒꯦꯅ
ꯊ ꯊ ꯆꯔꯦ ꯆꯔꯦ ꯇꯣꯛꯑꯒ ꯍꯩ ꯆꯥꯔꯝꯃꯤꯅꯦ ꯍꯧꯖꯤꯛꯇ
ꯑꯣ ꯀꯖꯪ ꯆꯔꯒꯦ
ꯀꯥꯡꯉꯧ ꯈꯔ ꯉꯧꯁꯜꯂꯦ ꯉꯁꯥꯏ ꯑꯌꯨꯛꯀꯤ ꯀꯥꯡꯁꯣꯏ ꯈꯔ ꯂꯩꯕꯅꯦ ꯑꯗꯨ ꯁꯥꯍꯜꯂꯒ ꯆꯥꯔꯦ
ꯑꯣ ꯅꯪꯗꯤ ꯅꯊꯟꯗ ꯆꯥꯕ꯭ꯔꯣ ꯀꯅꯥ ꯀꯅꯥ ꯆꯥꯃꯤꯟꯅꯒꯦ
ꯆꯥꯏꯑ ꯆꯥꯏꯌꯦ ꯏꯊꯟꯗ ꯑꯩꯒꯤ ꯀꯥꯔꯒꯤ ꯃꯤꯗꯣ ꯂꯥꯛꯇ꯭ꯔꯤꯌꯦ ꯑꯗꯒꯤ ꯍꯧꯖꯤꯛꯀꯥꯟꯗꯣ ꯈꯪꯗꯦ ꯑꯩꯒ ꯈꯪꯅꯕ ꯃꯤꯈꯩꯗꯣ ꯃꯣꯏ ꯁꯨꯇꯤ ꯊꯥꯕꯒꯤ ꯃꯌꯨꯝꯗ ꯂꯣꯏ ꯐꯅꯈꯤꯕꯀꯣ ꯑꯗꯨꯗꯨꯒꯤ ꯑꯩꯊꯛꯇ ꯆꯥꯔꯤ
ꯅꯣꯏ ꯍꯣꯁꯇꯦꯜꯁ ꯅꯍꯥꯟꯈꯩꯗꯤ ꯆꯥꯛ ꯄꯤ ꯍꯥꯏꯇꯥꯔꯦ ꯍꯧꯖꯤꯛꯅ ꯀꯔꯤꯒꯤꯅꯣ ꯀꯂꯦꯖꯇ ꯊꯥꯕꯤꯔꯣ ꯅꯣꯏ ꯆꯥꯛ ꯄꯤꯗ꯭ꯔꯤꯁꯤꯕꯨ ꯅꯣꯏ ꯊꯣꯡꯖꯔ ꯆꯥꯏ ꯍꯥꯏꯁꯤꯕꯣ
ꯑꯧ ꯑꯧ ꯃꯥꯅꯦ ꯃꯥꯅꯤ ꯀꯥꯂꯦꯟ ꯁꯨꯇꯤ ꯊꯥꯕꯗꯨꯒꯤ ꯀꯣꯛꯀꯩꯁꯨ ꯃꯌꯨꯝꯗ ꯀꯩꯅꯣ ꯇꯧꯅꯕꯒꯤ ꯑꯗꯨꯝ ꯄꯤꯗꯕꯅꯤꯗ ꯎꯝ ꯇꯥꯔꯤꯔꯤꯕꯣ
ꯇꯥꯔꯕꯔꯕꯣ
ꯑꯃꯨꯛ ꯇꯠꯄꯤꯁꯦ ꯍꯧꯔꯕ꯭ꯔꯥ ꯈꯪꯗꯦꯅꯦ
ꯇꯥꯔꯔꯕ
ꯇꯔꯦ ꯇꯔꯦ
ꯄꯩꯈꯥ ꯃꯌꯥ ꯌꯧꯨꯔꯕꯩꯔꯣ ꯌꯨꯝ ꯍꯟꯗ꯭ꯔꯤꯗꯨꯕꯣ ꯀꯥꯂꯦꯟꯁꯤ ꯊꯥꯔꯒ
ꯍꯣꯏ ꯀꯥꯂꯦꯟ ꯁꯨꯇꯤ ꯃꯃꯥꯡꯗꯨꯗ ꯑꯩꯗꯣ ꯌꯨꯝꯗꯣ ꯃꯌꯥꯃꯨꯛꯠ ꯊꯥ ꯃꯈꯥꯏ ꯊꯥꯃꯨꯛꯀꯤ ꯆꯥꯡꯗꯣ ꯌꯨꯝꯗ ꯂꯩꯔꯨꯔꯦ ꯑꯗꯨꯗꯨꯒꯤ ꯑꯗꯨꯝ ꯌꯨꯝꯗ ꯀꯨ ꯂꯩꯃꯜꯂꯁꯨ ꯇꯜꯂꯦ ꯄꯩꯈꯥ ꯃꯌꯥ ꯀ ꯑꯣꯏꯁꯜꯂꯦ ꯑꯗꯨꯗꯨꯒꯤ ꯂꯩꯔꯒꯦꯅ ꯂꯩꯔꯕꯅꯤ
ꯐꯔ ꯐꯔꯦ ꯍꯥꯏꯗꯤ ꯂꯥꯏꯔꯤꯛꯇꯣ ꯃꯤ ꯌꯥꯝꯅ ꯂꯩꯇ꯭ꯔꯤꯉꯩꯗ ꯈꯔ ꯄꯥꯍꯧꯅꯕ ꯑꯗꯨꯃꯥꯏꯅ ꯇꯧꯔꯦ
ꯀꯩꯀꯩ ꯇꯧꯔꯤꯒꯦ ꯅꯪꯕꯨꯣ ꯍꯧꯖꯤꯛꯀꯥꯟꯁꯤꯕꯨ
ꯑꯁ ꯑꯩꯗꯤ ꯀꯣꯆꯤꯡ ꯈꯔ ꯆꯠꯂꯤ ꯀꯣꯆꯤꯡ ꯆꯠꯂꯤ ꯑꯗꯒꯤ ꯀꯣꯆꯤꯡ ꯆꯠꯄꯗ ꯍꯦꯡꯉ ꯑꯩ ꯀꯤꯡ ꯇꯧꯅ ꯂꯩꯒꯦꯗ ꯑꯗꯨꯝ ꯂꯥꯏꯔꯤꯛ ꯄꯥꯔ ꯄꯥꯔꯦ ꯄꯥꯗ꯭ꯔꯒ ꯄꯥꯗ꯭ꯔꯦ ꯑꯗꯒꯤ ꯑꯗꯨꯝ ꯊꯕꯛ ꯂꯩꯔꯀꯥꯟꯗ ꯕꯖꯥꯔꯒꯨꯝꯕ ꯀꯩꯒꯨꯝꯕꯕꯨꯗꯤ ꯈꯔ ꯆꯠꯂꯦ ꯑꯗꯣ ꯑꯇꯩꯗꯤ ꯀꯩꯁꯨ ꯇꯧꯅꯤꯡꯉꯥꯏ ꯂꯩꯇꯦꯗ ꯅꯪ ꯀꯩꯅꯣ ꯍꯧꯖꯤꯛꯀꯥꯟ ꯑꯩ ꯀꯔꯤꯝ ꯇꯧꯅꯤꯡꯉꯥꯏ ꯂꯩꯇ꯭ꯔꯦ
ꯑꯗꯨꯒꯤꯗꯤ ꯊꯕꯛ ꯂꯩꯇ꯭ꯔꯅꯤꯅ ꯂꯥꯏꯔꯤꯛꯀꯗꯣ ꯐꯖꯅ ꯃꯌꯥꯝ ꯄꯥꯊꯣꯛꯑꯒ ꯍꯟꯗꯛꯀꯤ ꯑꯦꯛꯖꯥꯝ ꯅꯣꯏ ꯀꯔꯝ ꯀꯥꯟ ꯇꯥꯒꯦ ꯑꯗꯨꯗ ꯊꯥꯗꯣꯛꯑꯣ ꯑꯗꯨꯗꯨꯒ ꯊꯕꯛꯀ ꯈꯜꯂꯒꯅꯦ ꯂꯩꯈ꯭ꯔꯣ ꯑꯝꯇ
ꯍꯣꯏ ꯍꯣꯏ ꯑꯁ ꯑꯩꯁꯨ ꯍꯧꯖꯤꯛꯇꯒꯤꯅꯦ ꯊꯕꯛ ꯇꯧꯕꯩ ꯋꯥꯈꯜ ꯈꯟꯕꯗ ꯀꯔꯝ ꯀꯥꯟ ꯇꯧꯔ ꯊꯣꯏꯖꯥꯅꯣ ꯍꯥꯏꯁꯤꯕꯨꯣ ꯀꯔꯕ ꯂꯩꯥꯏ ꯂꯩ ꯁꯨꯅꯅꯦ ꯀꯔ ꯄꯥꯗꯕ ꯋꯥ
ꯑꯗꯨꯅꯦ ꯇꯧꯔꯤꯁꯦ ꯃꯪꯗꯤ ꯃꯪꯕ ꯍꯦꯛ ꯇꯧꯔꯤꯁꯦ ꯊꯕꯛꯀ ꯇꯧꯔꯒ ꯄꯩꯁꯥꯒ ꯄꯥꯏꯔꯒ ꯀꯣꯏꯕꯒ ꯆꯠꯂꯗꯤꯅꯦ ꯅꯨꯡꯉꯥꯏꯗꯣꯏꯅꯤ ꯅꯠꯇ꯭ꯔꯥ
ꯑꯗꯨꯅꯤ
ꯋꯥꯈꯟꯗ ꯄꯨꯡꯁꯥꯗ ꯁꯥꯒꯠꯂ ꯂꯣꯏꯔꯦꯗ ꯅꯣꯡꯃ ꯑꯗꯨꯝ ꯂꯥꯛꯆꯅꯤ
ꯍꯣꯏ ꯈꯟꯕꯨ ꯈꯜꯂꯗꯤ ꯑꯣꯏꯅꯕ ꯑꯗꯨꯝ ꯍꯣꯠꯅꯖꯔꯛꯑꯅꯤ
ꯑꯗꯨꯅꯤ ꯑꯗꯨꯅꯤ ꯑꯗꯨꯅꯤ
ꯁ ꯁꯥꯖꯤꯦ ꯑꯝꯆꯥ ꯃꯤꯅꯤ ꯍꯤꯡꯕꯖꯦ
ꯍꯣꯏ ꯑꯗꯨꯅꯤ ꯇꯧꯔꯤꯁꯦ ꯑꯁ ꯇꯜꯂꯤꯗ ꯇꯧꯔꯤꯁꯦ ꯃꯊꯪ ꯆꯍꯤꯗꯒꯤꯗꯤ ꯑꯩꯈꯣꯏꯁꯨ ꯊꯕꯛ ꯐꯪꯗꯕꯗꯣ ꯄꯨꯔꯥ ꯑꯣꯏꯗꯣꯔꯝꯅꯤ
ꯑꯗꯣ ꯄꯩꯁꯥ ꯆꯪꯕ ꯍꯥꯏꯕ ꯑꯩ ꯉꯁꯤꯗ ꯑꯥ ꯀꯩꯗꯧꯔꯕ
ꯍꯔ ꯋꯥ ꯍꯥꯏꯔꯨꯗ
ꯑꯩꯒꯤ ꯃꯥꯏꯗ ꯎꯔꯤꯡ ꯊꯨꯡꯕꯗꯣ ꯑꯩ ꯑꯗꯨꯒꯤ ꯌꯦꯡꯕꯗꯣ ꯆꯦꯛꯑꯞ ꯂꯥꯛꯄꯅꯦꯕꯀꯣ ꯑꯗꯣ ꯑꯃꯨꯛꯁꯨ ꯍꯥꯏꯗꯤ ꯍꯤꯗꯥꯛꯇꯣ ꯃꯈꯥ ꯇꯥꯅ ꯆꯥꯕꯣ ꯈꯣꯠꯈꯣꯅ ꯍꯥꯏꯔꯛꯑꯦ ꯈꯔ ꯄꯤꯔꯛꯑꯦ ꯐꯦꯁ ꯋꯥꯁ ꯑꯣꯏꯔꯣ ꯑꯗꯒꯤ ꯁꯟꯁꯀ꯭ꯔꯤꯟ ꯑꯣꯏꯔꯣ ꯑꯗꯨꯝ ꯉꯁꯤꯗꯤ ꯑꯅꯧꯕ ꯁꯦꯔꯝ ꯑꯃꯁꯨ ꯑꯃꯨꯛ ꯍꯥꯞꯆꯜꯂꯛꯑꯦ ꯗꯥꯛ ꯀꯩꯀꯥ ꯂꯩꯕꯗꯨꯒꯤ ꯑꯗꯨꯅꯅꯦ ꯄꯩꯁꯥꯗꯣ ꯑꯩꯅ ꯄꯥꯔꯒ ꯍꯥꯏꯐꯦꯠ ꯌꯦꯡꯕꯗ ꯂꯤꯁꯤꯡ ꯃꯔꯤꯒꯤ ꯆꯥꯡ ꯌꯧꯋꯦꯕ ꯑꯗꯣ ꯍꯧꯖꯤꯛꯇꯤ ꯑꯩꯈꯣꯏꯗ ꯄꯩꯁꯥ ꯊꯣꯛꯇꯅꯤꯅ ꯑꯁ ꯑꯗꯨꯒꯤ ꯑꯃꯨꯛꯁꯨ ꯌꯨꯝꯗ ꯍꯥꯏꯅꯔꯅꯤꯅ ꯈꯂ ꯇꯥꯔꯕꯔꯕꯣ
ꯇꯥꯔꯦ ꯇꯥꯔꯦ ꯅꯨꯡꯉꯥꯏꯇꯦꯅꯦ ꯑꯃꯨꯛꯁꯦ ꯄꯠꯄ ꯄꯠꯄ ꯁꯨꯝꯇꯠ ꯂꯩ
ꯍꯌꯦ ꯅꯦꯁꯤ ꯌꯥꯝ ꯅꯨꯡꯉꯥꯏ ꯠꯇ ꯀꯩꯗꯧꯔꯝꯅꯣ ꯈꯪꯗꯦ
ꯑꯣ ꯑꯗꯨ ꯅꯪꯒꯤ ꯑꯗꯨ ꯄꯩꯁꯥ ꯆꯪꯕ ꯆꯪꯗꯕꯗꯨꯅ ꯃꯈꯜ ꯑꯃꯗ ꯊꯈ꯭ꯔꯣ ꯐꯕꯨ ꯐꯒꯠꯂꯛꯄ꯭ꯔꯣ ꯃꯥꯏꯗꯨꯕꯨ ꯀꯃꯥꯏꯅ ꯇꯧꯒꯦ ꯍꯥꯟꯅꯒ
ꯑꯣ ꯃꯥꯏꯗꯤ ꯌꯥꯝꯅ ꯐꯒꯠꯂꯛꯑꯦ ꯗꯣꯛꯇꯔꯅꯁꯨ ꯌꯥꯝꯅ ꯐꯔꯦ ꯅꯪꯒꯤꯆꯦꯅ ꯍꯥꯏꯔꯛꯑꯦ ꯑꯗꯣ ꯉꯁꯤ ꯏꯃꯥꯟꯅꯕꯤ ꯊꯦꯡꯅꯔꯨꯔꯤꯕꯁꯤꯡꯗꯨꯅꯁꯨ ꯅꯪ ꯃꯥꯏꯗꯣ ꯌꯥꯝꯅ ꯍꯥꯏꯗꯤ ꯍꯥꯟꯅꯗꯒꯤꯗꯤ ꯌꯥꯝꯅ ꯐꯔꯝꯃꯦ ꯈꯣꯠꯂꯦꯅ ꯍꯥꯏꯌꯣ ꯑꯩꯗꯣ ꯑꯗꯨ ꯇꯥꯔꯒ ꯈꯔꯗꯤ ꯍꯔꯥꯎꯔꯦ ꯎꯄꯥꯏ ꯂꯩꯇꯕ ꯍꯔꯥꯎꯗ꯭ꯔꯗꯤ ꯄꯩꯁꯥꯁꯨ ꯌꯥꯝ ꯆꯪꯅ ꯌꯦꯡꯉꯒ ꯐꯔꯛꯇ꯭ꯔꯗꯤ ꯑꯩꯗꯣ ꯑꯃꯨꯛ ꯍꯦꯟꯅ ꯑꯃꯨꯛ ꯅꯨꯡꯉꯥꯏꯔꯣꯏꯗꯣꯏꯅꯤꯗꯅ
ꯃꯥꯅꯦ ꯃꯥꯅꯦ ꯑꯗꯣ ꯐꯕꯨ ꯐꯔꯕꯅꯤ ꯄꯩꯁꯥ ꯆꯪꯉ ꯆꯪꯉꯁꯨ ꯃꯥꯏꯁꯦ ꯈꯤꯇꯪꯒꯅꯧꯕ ꯇꯧꯔꯗꯤ ꯍꯥꯏꯗꯤ ꯑꯇꯩ ꯈꯨꯠꯀꯨꯝꯕꯗ ꯊꯨꯡꯕꯗꯨꯅ ꯊꯨꯡꯕꯅꯤ ꯃꯥꯏꯁꯤꯗꯒ ꯇꯧꯔꯒ ꯊꯨꯡꯕꯗꯨꯗꯤ ꯑꯗꯒꯤ ꯅꯪꯒꯤꯗꯣ ꯑꯗꯨꯝ ꯆꯥꯂꯒ ꯍꯥꯏꯗꯤ ꯑꯃ ꯑꯅꯤ ꯊꯨꯡꯕꯅꯤ ꯍꯥꯏꯕꯗꯤ ꯃꯈ ꯀꯍꯜꯂꯝꯅꯤ ꯑꯗꯨꯐꯕ ꯃꯤ ꯄꯥꯈꯠꯅꯩꯅꯤ ꯍꯥꯏꯕ ꯑꯗ ꯐꯔꯥꯁꯨꯅꯦ ꯃꯤꯉꯣꯟ ꯇꯅꯦ ꯐꯔ ꯑꯗꯨ ꯇꯧꯋꯦ ꯀꯌꯥꯝ ꯍꯥꯏꯍꯜꯂꯨꯅꯣ ꯍꯦꯛꯇꯅꯦ ꯎꯔꯤꯡꯁꯤ ꯌꯥꯗꯦ ꯍꯥꯏꯕꯅꯤꯀꯣ
ꯍꯣꯏ ꯍꯥꯏꯅꯩꯌꯦ ꯑꯗꯨꯃꯥꯏꯅ ꯁꯨꯝꯖꯥꯜꯂ ꯈꯪꯗꯦ ꯑꯗꯨꯕꯨ
ꯐꯔꯦ ꯍꯥꯏꯕꯒꯅꯦ ꯑꯅꯧꯕ ꯍꯦꯛꯇ ꯆꯣꯡꯈꯠꯂꯛꯑꯦꯅ ꯍꯥꯏꯅꯩꯌꯦꯕ ꯑꯗꯨꯃꯥꯏꯅ ꯑꯩꯁꯨ ꯏꯃꯥꯟꯅꯕꯤꯒ ꯍꯋꯥꯏ ꯊꯨꯡꯅꯕ ꯌꯥꯎꯕꯗꯣ ꯑꯩꯈꯣꯏꯅꯒ ꯃꯥꯏꯗꯣ ꯀꯩꯅꯣ ꯇꯧꯔꯦ ꯍꯥꯏꯕ ꯀꯥꯟꯗ ꯍꯥꯏꯔꯛꯀꯅꯨ ꯀꯩꯅꯣ ꯇꯧꯋ ꯈꯣꯠꯂꯤꯅ ꯍꯦꯛꯇ ꯍꯥꯏꯌꯦꯕ ꯄꯨꯡꯐꯥ ꯐꯔꯀꯥꯟꯗ ꯍꯥꯏꯕꯅ ꯐꯗ
ꯀꯝꯇ ꯇꯥꯔꯔꯕꯣ
ꯇꯥꯔꯦ ꯑꯃꯨꯛ ꯀꯩꯅꯣꯁꯨ ꯌꯥꯝ ꯄꯠꯄ ꯇꯠꯂꯤꯁꯤꯕ
ꯈꯪꯗꯦ ꯑꯗꯨꯅꯦ ꯅꯦꯠꯋꯥꯛꯛꯁꯦ ꯀꯔꯤ ꯇꯧꯔꯝꯅꯣ ꯈꯪꯗꯦ ꯍꯟꯇꯛꯁꯤ ꯃꯣꯏꯒꯤ ꯐꯥꯏꯚ ꯖꯤꯁꯤꯗꯤ ꯀꯔꯤ ꯅꯦꯠꯋꯥꯛꯅꯣ ꯈꯪꯗ꯭ꯔꯦꯗ ꯑꯩꯁꯨ
ꯍꯥ
ꯃꯣꯏꯒꯤ ꯐꯥꯏꯚ ꯖꯤ ꯐꯥꯏꯚ ꯖꯤꯒꯤ ꯅꯦꯠꯋꯥꯛꯁꯤꯦ ꯍꯦꯟꯅ ꯅꯨꯡꯉꯥꯏꯇ꯭ꯔꯦꯕ
ꯑꯗꯨꯅꯤ ꯅꯍꯥꯟꯋꯥꯏꯒꯤ ꯐꯣꯔ ꯖꯤꯒꯨꯝꯕ ꯑꯩ ꯊꯥꯏꯅ ꯊꯥꯏꯅ ꯂꯄꯅꯤꯅ ꯅꯨꯡꯉꯥꯏꯔꯕ꯭ꯔꯥ ꯀꯩꯅꯣ ꯍꯧꯖꯤꯛ ꯍꯧꯖꯤꯛꯅ ꯅꯦꯠꯋꯥꯛ ꯅꯨꯡꯉꯥꯏꯒꯗ꯭ꯔꯥ ꯍꯥꯏꯔꯒ ꯁꯨꯝ ꯅꯨꯡꯉꯥꯏꯇꯕ ꯍꯦꯟꯖꯤꯜꯂꯛꯑꯦ
ꯑꯗꯨꯅꯦ
ꯎꯝ ꯈꯪꯗꯦꯅ ꯇꯧꯔꯤꯁꯦ ꯄꯩꯁꯥꯁꯨ ꯄꯥꯏꯅꯤ ꯊꯕꯛꯁꯨ ꯇꯧꯅꯤ ꯂꯥꯏꯔꯤꯛꯅ ꯄꯥꯅꯤꯡꯗ ꯂꯩꯅꯤꯡꯉꯤꯕ ꯆꯥꯅꯤꯡꯉꯤꯕ ꯁꯦꯠꯅꯤꯡꯉꯤꯕ ꯀꯣꯏꯅꯤꯡꯉꯤꯕ ꯃꯌꯥꯝꯁꯤꯒ ꯌꯥꯟꯃꯤꯒ ꯇꯥꯁꯤꯜꯂꯛꯇ꯭ꯔꯦ
ꯂꯥꯏꯔꯤꯛ ꯄꯥꯅꯤꯡꯗꯕ ꯈꯛꯇ ꯉꯥꯏꯔꯦ ꯑꯩꯈꯣꯏꯅ ꯍꯧꯖꯤꯛ ꯃꯥ ꯁꯥꯗꯣꯏꯁꯦ
ꯃꯥꯅꯤ ꯃꯥꯅꯤ
ꯀꯃꯥꯏꯅ ꯄꯥꯁꯤꯒꯦ ꯄꯥꯅꯤꯡꯅꯕ ꯏꯁꯥ ꯏꯊꯟꯗ ꯃꯣꯇꯤꯚꯦꯁꯟ ꯄꯤꯖꯗꯧ ꯈꯛꯇ ꯉꯥꯏꯔꯦ
ꯊꯕꯛꯁꯤꯅ ꯈꯪꯗꯦꯗ ꯑꯩꯈꯣꯏꯅ ꯀꯩꯅꯣ ꯇꯧꯔꯒ ꯁꯠ ꯂꯥꯡꯅ ꯐꯪꯅꯤ ꯍꯥꯏꯕꯁꯨ ꯅꯠꯇꯦ ꯌꯥꯟꯃꯦꯟ ꯇꯥꯗꯦ ꯍꯧꯖꯤꯛꯀꯥꯟꯁꯦ ꯑꯃꯨꯛ ꯇꯠꯈ꯭ꯔꯦ
ꯇꯥꯔꯔꯕ꯭ꯔꯣ ꯍꯜꯂꯣ
ꯇꯥꯔꯦ ꯇꯥꯔꯦ ꯀꯔꯤꯅꯣ ꯄ ꯇꯧꯔꯤꯁꯦ
ꯀꯥꯏꯒꯤꯅ ꯈꯪꯗꯔ ꯃꯁꯤꯁꯨ ꯑꯩꯁꯨ ꯉꯥꯎꯗ꯭ꯔꯥ
ꯒ꯭ꯍꯥꯟ ꯃꯤꯦꯟ ꯇꯠꯁꯤꯜꯂꯛꯇꯣꯔꯤꯃꯤ ꯈꯤꯇꯪ ꯇꯧꯕꯒ ꯇꯠ ꯋꯥꯔꯤ ꯈꯔ ꯁꯥꯟꯅꯔꯛꯄꯒ ꯇꯠ ꯁꯤꯗꯤ ꯑꯁ
ꯅꯦꯠꯋꯥꯛꯁꯦ ꯀꯩꯗꯧꯔꯦ ꯍꯥꯏꯕꯅꯣ ꯈꯪꯗ꯭ꯔꯦ
ꯑꯗꯨꯅꯤ
ꯅꯪꯕꯨ ꯅꯨꯡꯗꯥꯡ ꯄꯨꯡ ꯀꯌꯥ ꯀꯌꯥꯗ ꯂꯥꯏꯔꯤꯛ ꯄꯥꯔꯤꯒꯦ
ꯈꯪꯒꯦꯗ ꯄꯥꯅꯤꯡꯉꯀꯥꯟꯗꯅ ꯑꯃꯕꯨꯛ ꯋꯥꯊꯕ ꯄꯥꯏ ꯄꯥꯅꯤꯡꯗ꯭ꯔꯒꯗꯤꯅꯦ ꯑꯌꯥꯝꯕ ꯃꯇꯝꯗꯅꯕꯨ ꯄꯥꯗ꯭ꯔꯕ꯭ꯔꯥ ꯀꯩꯅꯣꯝ ꯇꯧꯔ ꯍꯧꯖꯤꯛꯀꯥꯟꯁꯦ ꯂꯥꯏꯔꯤꯛ ꯀꯛꯒ ꯌꯦꯛꯅꯕ ꯕ ꯑꯣꯏꯣꯏꯔꯕ꯭ꯔꯥ ꯂꯥꯏꯔꯤꯛ ꯍ ꯄꯥꯒꯦ ꯐꯝꯗꯔꯨꯕꯒꯅꯦ ꯌꯥꯡꯂꯟ ꯑꯃꯨꯛ ꯅꯥꯔꯛꯅꯤ ꯈ꯭ꯋꯥꯡ ꯑꯃꯨꯛ ꯅꯥꯔꯛꯅꯤ ꯂꯥꯏꯔꯤꯛ ꯄꯥꯗ꯭ꯔꯤꯉꯩ ꯇꯨꯝꯕ ꯗꯅ ꯑꯗꯨꯝ ꯍ ꯐꯩ ꯌꯥ꯭ꯟꯒ ꯇꯥꯖꯗꯦꯗ
ꯂꯥꯏꯕ꯭ꯔꯦꯔꯤꯗꯒ ꯆꯠꯇ꯭ꯔꯕꯣ
ꯆꯠꯂꯦ ꯉꯁꯥꯏꯁꯨꯅꯦ ꯂꯥꯏꯕ꯭ꯔꯦꯔꯤ ꯆꯠꯂꯦ ꯉꯍꯥꯟꯈꯩꯗꯤ ꯑꯗꯨꯝ ꯌꯥꯡꯡꯂꯟ ꯅꯥꯕꯤ ꯈ꯭ꯋꯥꯡ ꯅꯥꯕꯤꯁꯤ ꯉꯍꯥꯛꯈꯩꯒꯤ ꯇꯧꯔꯁꯨ ꯈꯣꯏꯗꯤ ꯐꯕꯅꯤ ꯉꯁꯥꯏꯁꯤꯅꯅꯦ ꯄꯨꯡꯥꯎ ꯐꯥꯗꯦ ꯐꯝꯗ ꯉꯥꯏꯔꯤꯅ ꯀꯥꯈꯠꯂꯛꯇꯅ ꯀꯟꯅ ꯑꯗꯨꯝ ꯉꯟꯇꯥꯗ ꯍꯜꯂꯦ ꯉꯁꯥꯏꯗꯤ
ꯅꯪꯕꯨ ꯌꯨꯝꯗ ꯑꯗꯨ ꯌꯦꯡꯉꯨꯗꯏ ꯐꯔꯛꯇ꯭ꯔꯕꯣ ꯐꯖꯅ
ꯌꯨꯝꯗꯒꯤ ꯂꯩꯕꯀꯥꯟꯗ ꯈꯔ ꯑꯃꯨꯛ ꯐꯔꯛꯑꯕꯅꯦꯕ ꯇꯧꯔꯨꯗ꯭ꯔꯕꯅꯦ ꯑꯗꯨꯒꯅꯦ ꯑꯗꯨꯝ ꯈꯪꯗꯦ ꯗꯣꯛꯇꯔꯗꯒ ꯆꯠꯂꯒ ꯌꯦꯡꯊꯣꯛꯄꯅ ꯐꯗꯣꯔꯤꯕ꯭ꯔꯥ ꯁꯔꯨꯒꯁꯦ ꯕꯦꯔꯥ ꯀꯥꯔꯕ꯭ꯔꯥ ꯈꯪꯗꯦ ꯁꯔꯨꯅ ꯃꯔꯣꯜ ꯑꯃ ꯀꯟꯕꯁꯨ ꯑꯣꯏꯗꯦ ꯑꯩꯁꯦ ꯁꯣꯜꯂꯤ ꯁꯔꯤ
ꯄꯨꯟꯁꯤ ꯑꯣ ꯅꯨꯡꯁꯤꯠ ꯃꯥꯜꯂꯦ ꯍꯥꯏꯈꯤꯕꯗꯨꯣ ꯑꯣꯏꯔꯝꯗ꯭ꯔꯕꯣ
ꯈꯪꯗꯦ ꯑꯗꯨꯅꯦꯅꯦ ꯁꯤꯅꯔꯤꯁꯤ ꯑꯥꯗꯗꯤ ꯅꯨꯡꯁꯤꯠ ꯃꯥꯜꯂꯦꯅ ꯍꯣꯏ ꯃꯣꯏꯅ ꯑꯗꯨꯃꯥꯏꯅ ꯁ ꯁꯣꯂꯛꯄ ꯈꯣꯠꯂꯛꯄ ꯇꯧꯕ ꯈꯔ ꯑꯃ ꯐꯔꯒꯗꯤ ꯂꯥꯛꯑꯕꯅꯦ ꯑꯗꯨꯒ ꯁꯨꯝ ꯅꯨꯡꯇꯤꯒꯤ ꯇꯣꯏꯃꯟꯅ ꯇꯧꯔꯛꯄꯁꯤꯗꯗꯤ ꯁꯔꯨ ꯑꯗꯨꯒ ꯕꯦꯔꯥ ꯀꯥꯕ ꯌꯥꯎꯔꯕ꯭ꯔꯥꯅ ꯈꯜꯂꯛꯑꯕ ꯏꯊꯟꯗ
ꯑꯦ ꯉꯥꯏꯈꯣ ꯉꯥꯏꯈꯣ ꯌꯨꯝꯗꯒꯤ ꯐꯣꯟ ꯇꯧꯁꯜꯂꯦ ꯑꯩ ꯑꯃꯨꯛ ꯇꯧꯔꯛꯀꯦ ꯊꯝꯃꯒꯦꯀꯣ
ꯍꯣꯏ ꯍꯣꯏ ꯊꯝꯃꯣ ꯊꯝꯃꯣ